ꯍꯜꯂꯣ ꯍꯜꯂꯣ
ꯇꯥꯏꯌꯦ ꯇꯥꯏꯌꯦ
ꯑꯣ ꯑꯣ
ꯇꯥꯌꯦ ꯇꯥꯌꯦ
ꯑꯣ ꯀꯔꯤ ꯇꯧꯔꯝꯃꯤꯅꯣ
ꯑꯁ ꯇꯨꯃꯔꯤꯌꯦ ꯍꯇꯔꯤ
ꯑꯣ ꯊꯦꯡꯉꯅꯦ
ꯎꯝ ꯊꯦꯡꯉꯦ ꯄꯨꯡ ꯇꯔꯥꯃꯊꯣꯏꯗꯤ ꯀꯥꯗꯧꯔꯦ
ꯑ
ꯑꯒꯄ ꯇꯜꯂꯤꯅ ꯇꯨꯝꯔꯤ ꯇ ꯈꯨꯅ ꯑ
ꯕꯣ ꯌꯦꯡꯉ ꯏꯔꯣ
ꯐꯣꯟ ꯍꯣꯏ ꯉꯔꯥꯡ ꯕꯣꯜꯒꯤꯗꯣ ꯀꯩꯅꯣ ꯃꯇꯦꯛ ꯃꯇꯦꯛ ꯀ꯭ꯂꯥꯏꯕꯗꯣ ꯑꯗꯨ ꯌꯦꯡꯅꯦ ꯏꯟꯁꯇꯥꯒ꯭ꯔꯥꯝꯗ
ꯎꯝ
ꯅ ꯐꯝꯂꯥꯏꯇꯕ꯭ꯔꯦ ꯅꯄꯥꯒꯥꯏꯇꯦ
ꯕꯣ ꯌꯦꯡꯕꯤꯗꯔꯣ
ꯏꯟꯁꯇꯥꯒ꯭ꯔꯥꯝꯗ ꯚꯤꯗꯤꯑꯣ ꯌꯦꯡꯂꯤꯌꯦ ꯍꯥꯏꯕꯅꯤ ꯃꯇꯦꯛ ꯃꯇꯦꯛ ꯔꯤꯝꯁ ꯂꯩꯗꯅ ꯕꯣꯔꯒꯤ ꯑꯗꯨ ꯑꯇꯩ ꯌꯦꯡꯉ
ꯎꯝ
ꯍꯟꯗꯛꯁꯦ ꯇꯪ ꯇꯪꯏꯗ ꯄꯩꯁꯥꯁꯨ ꯂꯩꯇꯦ ꯀꯔꯤꯁꯨ ꯂꯩꯇꯦ ꯆꯥꯕꯁꯨ ꯂꯩꯇꯦ
ꯃꯤꯁꯨꯅ ꯂꯩꯇꯗ ꯂꯣꯏꯗꯕꯥ ꯇꯧ
ꯎꯝ ꯀꯣꯏꯕ ꯆꯠꯅꯤꯡꯉꯦ ꯀꯣꯏꯕ ꯆꯠꯅꯤꯡꯉꯦ ꯆꯠꯄ ꯆꯠꯄ ꯍꯥꯏꯁꯦ ꯄꯩꯁꯥꯅꯤꯅ
ꯎꯝ ꯆꯠꯀꯗꯕ ꯃꯐꯝ ꯉꯥꯛꯇ ꯂꯩ ꯄꯩꯁꯥꯁꯦ
ꯎꯝ ꯌꯨꯝ ꯃꯄꯥꯟꯕ ꯊꯣꯛꯇ꯭ꯔꯤ
ꯎꯝ
ꯎꯝ ꯑꯌꯨꯛꯇ ꯍꯧꯒꯠꯂꯦ ꯐꯃꯨꯡꯗ ꯑꯗꯨꯝ ꯂꯩꯔꯦ ꯊ ꯊꯂꯛꯄꯥꯏꯁꯦ ꯃꯤ ꯃꯤꯁꯤꯡꯗꯨ ꯆꯥꯅꯤꯡꯕꯁꯦ ꯗꯨꯀꯥꯟꯗ ꯊꯣꯛꯄ ꯑꯗꯨ ꯈꯇꯅꯦ ꯃꯁ ꯄꯦ ꯌꯥꯝꯃ ꯆꯣꯔ
ꯀꯩ ꯀꯩ ꯊꯕꯛ ꯇꯧꯔꯤꯅꯣ
ꯑꯩꯔꯣ
ꯎꯝ
ꯃꯊ ꯃ ꯇꯧꯔꯦ
ꯍꯥ
ꯇꯨꯝꯕ ꯊꯕꯛ ꯀꯟꯅ ꯇꯧꯔꯤꯕ
ꯀꯣꯂꯦꯖ ꯀꯥꯕ꯭ꯔꯣ
ꯑꯣꯝ ꯑꯦ ꯀꯣꯂꯦꯖ ꯃꯇꯥꯡꯒꯤꯗꯤ ꯑꯩ ꯀꯣꯏꯁꯦ ꯁꯀꯨꯜ ꯊꯣꯛꯄ
ꯍꯥ
ꯑꯩ ꯀ ꯀꯥꯕ ꯇꯣꯛꯈ꯭ꯔꯦ ꯀꯨꯏꯔꯦ ꯃꯤ ꯑꯇꯣꯞꯄꯗꯤ ꯕꯤ ꯑꯦꯝ ꯑꯦ ꯁꯦꯀꯦꯟ ꯊꯥꯔꯠ ꯑꯗꯨꯕꯗ ꯇꯝꯃꯤ ꯑꯩꯗꯤ ꯁꯀꯣ ꯃꯇꯥꯡꯗꯤ ꯁꯥꯎꯅꯤꯡꯕ ꯑꯃ ꯂꯩꯕꯀꯣ ꯀꯣꯔꯣꯅꯥ ꯃꯇꯥꯡ ꯃꯇꯥꯡꯗꯒꯤ ꯑꯩ ꯁ꯭ꯀꯨꯜꯁꯦ ꯇꯣꯛꯀꯦ ꯀ ꯀ꯭ꯂꯥꯁ ꯅꯥꯏ ꯐꯥꯎꯕ ꯀꯥꯏ
ꯑꯣ
ꯄꯣꯃꯣꯁꯟꯇ ꯑꯦꯖꯦꯝ ꯊꯥ ꯆꯥꯏ ꯑꯩ ꯁ꯭ꯀꯨꯜꯒꯤ ꯇꯣꯇꯦꯜꯁꯦ ꯑꯩꯠꯇꯤ ꯅꯠꯇꯦ ꯑꯩꯠꯇꯤ ꯐꯣꯔ ꯅꯠꯇꯦ ꯇ꯭ꯋꯦꯟꯇꯤ ꯑꯕꯥꯞ ꯑꯦ ꯐꯤꯐꯇꯤ ꯐꯣꯔ ꯑꯣꯏꯅꯤ ꯏꯁꯇꯨꯗꯦꯟꯁꯦ ꯐꯤꯐꯇꯤ ꯐꯣꯔ ꯃꯔꯛꯇ ꯑꯩ ꯈꯛꯇ ꯄ꯭ꯔꯣꯔꯣꯃꯣꯁꯟ ꯄꯤꯒꯗꯕꯀꯣ ꯀ꯭ꯂꯥꯁ ꯅꯥꯏꯟꯒꯤ ꯄ꯭ꯔꯣꯃꯣꯁꯟꯒꯤꯅꯤ ꯀ꯭ꯂꯥꯁ ꯇꯦꯟ ꯀꯥꯟꯅꯕ ꯑꯣ ꯑꯦꯛꯖꯥꯝ ꯊꯥꯔꯦ ꯑꯦꯛꯖꯥꯝ ꯊꯥꯕ ꯃꯇꯨꯡꯗ ꯑꯩ ꯄꯤꯖꯥꯗꯨ ꯂꯧꯕ ꯂꯥꯛꯑꯦ ꯂꯥꯛꯑꯒ ꯊꯥ ꯑꯃ ꯀ꯭ꯂꯥꯁ ꯅꯥꯏꯟ ꯀꯟꯇꯤꯅꯌꯨ ꯇꯧꯔꯣ ꯑꯗꯨꯗꯤ ꯄ꯭ꯔꯣꯃꯣꯁꯟ ꯀ꯭ꯂꯥꯁ ꯇꯦꯟꯗ ꯀꯥꯔꯅꯤ ꯄ꯭ꯔꯣꯔꯣꯃꯣꯁꯟ ꯄꯤ ꯀ ꯇꯧꯔꯦ ꯀꯔꯤꯒꯤꯅꯣ ꯃꯤ ꯑꯇꯣꯞꯄ ꯏꯁꯇꯨꯗꯦꯟꯗꯤ ꯄ꯭ꯔꯣꯃꯦꯁꯟ ꯂꯣꯏ ꯄꯏ ꯏꯇꯣꯝꯇ ꯄ꯭ꯔꯣꯃꯤꯣꯁꯟ ꯄꯤꯗꯣꯏꯁꯦ ꯀꯔꯤꯒꯤꯅꯣ ꯅꯣꯏ ꯀꯔꯤ ꯄꯥꯝꯕ꯭ꯔꯥ ꯑꯗꯨꯗ ꯍꯥꯏꯔꯦ
ꯑꯗꯣ ꯃꯤ ꯑꯃ ꯑꯩ ꯈꯨꯟꯗ ꯂꯩꯕ ꯁꯥꯔ ꯑꯃ ꯂꯩ ꯑꯗꯨꯗꯒꯤ ꯃꯥꯅ ꯑꯩꯉꯣꯟꯗ ꯀꯩ ꯍꯥꯏꯁꯤꯔꯥ ꯖꯤꯂꯦꯁ ꯑꯣꯏꯕꯀꯣ ꯑꯗꯨꯗꯤ ꯑꯩ ꯁ꯭ꯀꯨꯜꯗꯨ ꯇꯣꯛꯈꯤꯕ ꯅꯨꯡꯉꯥꯏꯇꯦ ꯀꯣꯝ ꯃꯇꯥꯡ ꯈꯜꯂꯗꯤ ꯅꯨꯡꯉꯥꯏꯇꯦ ꯀꯔꯤ ꯀ ꯅꯨꯡꯉꯥꯏꯇ ꯑꯩ ꯏꯂꯁꯥꯏꯁꯦ ꯀ꯭ꯂꯥꯁ ꯇꯦꯟ ꯑꯦꯂꯕꯦꯟ ꯇꯨꯌꯦꯜꯐ ꯀꯥꯕ ꯂꯣꯏꯔꯗꯤ ꯃꯦꯀꯥꯅꯤꯛ ꯏꯟꯌꯥ ꯏꯟꯖꯤꯅꯤꯌꯥꯔ ꯍꯥꯏ ꯇꯔꯦ ꯑꯗꯨ ꯑꯦꯛꯖꯥꯝꯗ ꯊꯥꯒ ꯇꯣꯅꯤ ꯑꯦꯝ ꯏꯟ ꯂꯥꯏꯐꯁꯦ ꯂꯣꯏꯅ ꯔꯦꯗꯤ ꯇꯧꯔꯕꯅꯤ ꯑꯗꯨ ꯀꯣꯔꯣꯅꯥ ꯂꯥꯛꯔꯕꯅꯤꯅ ꯎꯝ ꯄ ꯀꯥꯞꯅꯤꯡꯉꯦ ꯃꯊꯥꯡ ꯈꯥꯏ ꯂꯩꯇ
ꯑꯇꯣꯞꯄꯗꯁꯨ ꯑꯃꯨꯛ ꯇꯧꯕ ꯌꯥꯏꯗꯅ
ꯌꯥꯕꯗꯤ ꯌꯥꯏ ꯑꯗꯨꯝ ꯈꯟ ꯁꯀꯣꯟꯗꯕ ꯈꯜꯂꯗꯤ ꯇꯦꯟꯁꯟꯁꯦ ꯑꯗꯨꯝ ꯋꯥ ꯈꯜꯂꯦꯅꯦ ꯒꯣꯔꯚꯔꯃꯦꯟ ꯁ꯭ꯀꯨꯜꯁꯨ ꯑꯦꯠꯃꯤꯁꯟ ꯇꯧꯔꯦ ꯇꯧꯔꯒ ꯃꯣꯏꯁꯦ ꯁ꯭ꯀꯨꯜꯁꯦ ꯔꯤꯒꯨꯂꯔ ꯒꯣꯚꯔꯃꯦꯟꯁꯦ ꯔꯤꯒꯨꯂꯔ ꯄꯥꯛ ꯆꯠꯇꯦꯗꯅ
ꯎꯝ
ꯑꯗꯨꯒ ꯃꯔꯨꯞꯁꯤꯡꯁꯨ ꯐꯦ ꯁꯤꯔꯥ ꯉꯥꯎꯁꯤꯟꯕ ꯍꯥꯏ ꯇꯔꯦ ꯑꯗꯨ ꯌꯥꯝꯕꯅꯤꯅ ꯑꯩꯁꯨ ꯒꯣꯚꯔꯃꯦꯟ ꯁ꯭ꯀꯨꯜꯁꯦ ꯇꯝꯅꯤꯡꯗꯕ
ꯎꯝ
ꯅꯥꯟꯁꯀꯣ ꯀꯗꯔꯤ ꯑ ꯌꯨꯝꯗ ꯑꯗꯨꯝ ꯂꯩ ꯍꯥꯏꯇꯥꯔꯦ ꯑꯗꯨꯝ ꯂꯩꯔꯦ ꯑꯩꯁꯨ ꯊꯕꯛ ꯊꯤꯔꯤꯅꯦ ꯀꯩ ꯊꯕꯛ ꯇꯧꯁꯦ ꯍꯥꯏꯅ ꯊꯛ ꯂꯩꯇ ꯎꯝ ꯑꯩ ꯌꯨꯝꯗ ꯂꯩꯔꯤ
ꯑꯣ
ꯇꯧꯁꯤꯔꯅ ꯍꯧꯖꯤꯛ ꯈꯟꯒꯦ ꯑꯃꯨꯛ ꯑꯦꯗꯃꯤꯁꯟꯗꯨ ꯇꯧꯔꯒ ꯀꯣ ꯀꯥꯁꯤꯔꯥ ꯅꯠꯇ꯭ꯔꯒ ꯑꯦꯛꯖꯥꯝꯒꯤꯗꯃꯛꯇ ꯑꯗꯨꯝ ꯑꯦꯃꯤꯁꯥꯟ ꯇ ꯎꯁꯤꯔꯥꯡ ꯈꯥꯜꯂꯤ ꯑꯁ ꯅꯦꯛꯁ ꯂꯔꯠꯇ ꯗꯤꯁꯔ ꯑꯗꯨꯝ ꯐꯔꯛ ꯇꯥꯔꯦ
ꯎꯝ
ꯅꯦꯛꯁ ꯏꯌꯥꯔꯒꯤꯗꯤ ꯑꯦꯠꯃꯤꯁꯟ ꯇꯧꯔꯒꯦ ꯑꯗꯨ ꯑꯦꯛꯖꯥꯝ ꯊꯥꯒꯗ ꯒꯚꯔꯃꯦꯟ ꯁ꯭ꯀꯨꯜꯁꯦ ꯄꯛꯇ ꯀꯥꯅꯤꯡꯈꯤꯦꯗ ꯑꯩꯒꯤ ꯀꯣ ꯑꯅꯤ ꯀꯩꯗ ꯑꯣꯏꯅꯣ
ꯄꯁꯨ ꯑꯗꯨꯨꯡ ꯀꯝꯗ ꯑꯗꯨꯝ ꯍꯥ
ꯇꯨꯝꯃꯤꯔꯣ
ꯇꯨꯝꯗꯗ ꯐꯝꯃꯤꯌꯦ
ꯑꯩ ꯆ ꯆꯠꯔꯦꯛꯇ
ꯆꯥꯛ ꯆꯥꯗ꯭ꯔꯔꯤ ꯑꯩꯁꯨ
ꯐꯥꯁꯇꯤꯡ ꯑꯣꯏꯂꯤꯔꯣ
ꯅꯠꯇꯗ ꯑꯩꯁꯨ ꯊꯦꯡꯉ ꯍꯕꯒꯤ ꯑꯗꯨꯝ ꯆꯥꯛ ꯊꯦꯡꯉ ꯆꯥꯏ
ꯅꯠꯇ꯭ꯔꯒ ꯐꯤꯒꯔ ꯁꯦꯝꯃꯤꯔꯥ ꯅꯪꯗꯤ
ꯀꯥꯏꯗꯦ ꯐꯤꯒꯔꯦ ꯅꯣꯏ ꯑꯂꯨ ꯃꯥꯟꯅ ꯂꯩꯔ ꯀꯥꯟꯁꯤꯗ
ꯑꯁ ꯇꯧꯅꯨꯍꯦ ꯇꯧꯅꯨꯍꯦ ꯈꯤꯇꯪꯗꯤ ꯑꯦꯛꯁꯔꯁꯥꯏꯁ ꯇꯧꯊꯣꯛꯑꯣ
ꯃꯝ ꯇꯧꯏ ꯑꯦꯔꯥꯏ ꯑꯗꯨꯗꯨꯝ ꯋꯥꯀꯤꯡ ꯆꯠꯂꯦ
ꯎꯝ ꯊꯥꯎ ꯁꯣꯔꯣꯛꯗꯦ ꯌꯥꯝ ꯆꯥꯔꯅꯨꯀꯣ
ꯊꯥꯎ ꯑꯁ ꯈꯪꯗ꯭ꯔꯦ ꯊꯥꯎꯕꯨꯗꯤ
ꯁꯣꯔꯣꯛꯄꯨꯗꯤ ꯌꯥꯝ ꯆꯥꯔꯨꯅꯨ ꯆꯥꯏꯔꯗꯤ ꯅꯣꯏ ꯀꯩ ꯍꯥꯏꯁꯦ ꯐꯦꯠꯇꯣ ꯑꯗꯨ ꯌꯧ ꯃꯥꯥꯟꯗꯦ ꯑꯗꯣ ꯀ ꯐꯤꯁꯦ ꯋꯦꯠ ꯌꯥꯝꯃꯅꯤ ꯑꯗꯨ ꯃꯇꯝꯗ ꯕꯤ ꯄꯤ ꯂꯩꯔꯅꯤ ꯑꯗꯨꯗꯨ ꯃꯊꯥꯡꯗ ꯀꯩꯀꯩ ꯍꯥꯏꯇꯥꯦ ꯗꯥꯏꯕꯦꯇꯤꯁ ꯁꯨꯒꯔ ꯀꯩꯀꯩ ꯂꯩꯔꯅꯤ ꯌꯥꯝ ꯅꯣꯏꯕ ꯍꯥꯏꯁꯦ ꯁꯨꯒꯔꯅꯦ ꯕꯤ ꯄꯤꯅꯦ ꯑꯗꯨ ꯑꯅꯤꯁꯦ ꯑꯗꯨꯝ ꯂꯩꯌꯦꯕꯀꯣ ꯂꯣꯏ ꯄꯝꯕꯤꯁꯦ ꯆꯥꯕ ꯍꯥꯏꯁꯦ ꯊꯥꯎꯁꯨ ꯌꯥꯝ ꯆꯥꯔꯅꯨ ꯆꯝꯐꯨꯠ ꯆꯝꯊꯣꯛ ꯑꯗꯨꯝ ꯆꯥꯑꯣ ꯑꯣꯁ ꯑꯩꯁꯨꯁꯗ꯭ꯔꯤ ꯑꯩꯁꯨ ꯐꯥꯁꯇꯤꯡ ꯑꯣꯏꯔꯦ ꯉꯆ
ꯂꯩꯩꯒꯤ꯭ꯔꯣ
ꯁꯅꯤ ꯃ ꯐꯗꯔꯅꯤ
ꯌꯥ ꯍꯥꯎ ꯇꯕꯤꯦꯔꯣ
ꯍꯟꯁꯥꯡꯗꯤ ꯑꯗꯨꯝ ꯍꯥꯎꯇꯕ ꯍꯥꯎꯕ ꯂꯩꯇꯦꯗ ꯑꯗꯨꯝ ꯄꯪ ꯆꯥꯏ ꯆꯥꯏꯈꯤꯗ ꯑꯩ
ꯎꯝ ꯅꯣꯏꯗꯤ ꯎꯁꯣꯏ ꯆꯥꯕ ꯐꯪꯉꯝꯅꯤꯅꯦ
ꯎꯝ ꯉꯍꯥꯡ ꯉꯔꯥꯡꯅ ꯍꯥꯟꯅꯁꯨ ꯆꯥꯏ
ꯎꯝ ꯁꯁ ꯌꯥꯝ ꯆꯥꯅꯤꯡꯉꯦ ꯆꯥꯕ ꯐꯪꯗ꯭ꯔꯦ
ꯎꯝ ꯍꯠꯗꯒꯤ ꯊꯂꯄ
ꯎꯝ
ꯌꯥꯝ ꯁ ꯌꯥꯝ ꯍꯥꯎ
ꯍꯣꯏ ꯑꯩꯁꯨ ꯆꯥꯅꯤꯡꯉꯦ ꯎꯁꯣꯏꯒ ꯎꯛꯁꯥꯒ ꯊꯣꯡꯉꯒ ꯆꯥꯅꯤꯡꯉꯦ
ꯑ ꯎ ꯎꯆꯁꯥ ꯄꯥꯝꯃꯦꯅꯦ
ꯎꯝ ꯌꯥꯝ ꯄꯥꯝꯕꯅꯦ ꯑꯁ
ꯏꯁꯗꯤ ꯈ꯭ꯋꯥꯏ ꯑꯩꯅ ꯄꯥꯝꯖꯕꯁꯤꯦ ꯑꯣꯛꯁꯥꯏꯅꯦ ꯑꯗꯨꯒ ꯍꯨꯏꯒꯤ ꯃꯔꯤꯟꯗꯣ ꯑꯗꯨꯅꯦ ꯑꯗꯨꯒ ꯁꯤꯡꯒꯤꯒꯤ ꯌꯦꯟ ꯑꯗꯣ ꯑꯗꯨ ꯁꯤ ꯑꯩꯈꯣꯏꯅꯆꯦꯕ ꯌꯥꯝ ꯄꯥꯝꯃꯦ ꯑꯇꯩꯗꯤ ꯁꯥꯁꯦ ꯑꯩ ꯄꯥꯛ ꯆꯥꯗꯕꯅꯤ ꯆꯥꯕ ꯍꯥꯏꯁꯦ ꯃꯇꯨꯝ ꯑꯃ ꯑꯅꯤ ꯑꯗꯨꯝ ꯆꯥꯔ ꯂꯣꯏꯔꯦ ꯑꯣꯛꯁꯥꯒꯤꯗꯤ ꯀꯝꯄꯤꯇꯤꯁꯟ ꯇꯧꯕꯁꯨ ꯌꯥꯏ
ꯀꯦꯞꯁꯣꯜꯗꯣ ꯆꯥꯕ꯭ꯔꯥ
ꯍꯣꯏ ꯆꯥꯏꯗ ꯑꯣꯁꯥꯇꯦ ꯀ ꯁꯣꯏꯅꯦ ꯄꯥꯝꯃꯤꯁꯦ
ꯍꯖꯅꯤ ꯑꯗꯨꯝ ꯆꯥꯏ ꯒꯤ ꯆꯥ ꯎꯝ
ꯃꯗꯤ ꯃꯗꯤ ꯑꯣꯛꯁꯥ ꯍꯥꯏꯁꯦ ꯋꯥꯈꯜꯗꯗꯤ ꯌꯥꯝ ꯆꯥꯅꯤꯡꯕꯕ ꯑꯗꯣ ꯆꯥꯕ ꯄꯥꯉꯗꯤ ꯀꯩ ꯍꯥꯏꯁꯦ ꯀꯦꯞꯆꯟ ꯑꯃ ꯑꯅꯤ ꯆꯥꯏ
ꯍꯣꯏ ꯑꯗꯨꯃꯥꯏꯅꯗꯤ ꯇꯧꯗꯤ ꯇꯧꯅꯤ
ꯎꯝ ꯑꯗꯨ ꯑꯣꯏꯔꯁꯨ ꯉꯁꯤ ꯆꯥꯔꯁꯨ ꯑꯌꯨꯛꯇ ꯆꯥꯅꯤꯡꯕ ꯐꯥꯎꯋꯤꯗꯅ
ꯎꯝ
ꯑꯌꯨꯛꯇ ꯆꯥꯅꯤꯡꯕ ꯐꯥꯎꯋꯦ ꯉꯔꯥꯡ ꯆꯥꯕꯗꯨꯅ ꯍꯌꯦꯡ ꯑꯃ ꯆꯥꯅꯤꯡꯕ ꯐꯥꯎꯋꯦ ꯑꯣꯛꯁꯥꯗꯤ ꯑꯗꯨꯝ ꯋꯥꯈꯜꯁꯨ ꯈꯜꯂꯤꯗꯅ ꯑꯇꯣꯞꯄ ꯁꯥꯔꯗꯤ ꯉꯁꯤ ꯌꯦꯟ ꯆꯥꯏ ꯍꯥꯏꯁꯦ ꯑꯗꯨꯗꯤ ꯃꯊꯥ ꯑꯌꯨꯛꯇꯗꯤ ꯑꯗꯨꯝ ꯆꯥꯅꯤꯡꯕ ꯐꯥꯎꯗꯦꯗ
ꯍꯣꯏ ꯌꯦꯟꯗꯤ ꯑꯗꯨꯝ ꯆꯥꯗꯤ ꯃꯅꯝꯗꯣ ꯌꯦꯟ ꯃꯅꯝ ꯑꯗꯨꯝ ꯅꯝꯂꯛꯄꯅꯤ
ꯁꯅ ꯑꯩ ꯀꯊ ꯈꯨꯖꯞ ꯅꯠꯇ꯭ꯔꯦ ꯈꯨꯝꯕꯣꯡ ꯈꯨꯝꯕꯣꯡꯗ ꯂꯩꯕ ꯃꯇꯝ ꯑꯩ ꯌꯦꯟ ꯁꯦꯟꯇꯔꯗ ꯂꯩꯔꯝꯃꯣꯀꯣ ꯑꯗꯨꯝ ꯕꯣꯏꯂꯔꯁꯦ ꯆꯞ ꯃꯥꯟꯅꯅ ꯃꯅꯝꯗꯨ ꯑꯗꯨꯝ ꯅꯞ ꯂꯩꯔꯕꯅꯤꯅ ꯕꯣꯏꯂꯔꯁꯦ ꯗ꯭ꯔꯦ
ꯎꯝ
ꯌꯦꯔꯣ ꯃꯥꯒꯤ ꯑꯦꯛꯇꯨꯁꯨ ꯑꯩ ꯍꯩꯅꯗꯦ ꯄꯠꯇ
ꯎꯝ ꯏꯃꯥꯟꯕꯤ ꯑꯗꯨ ꯌꯥꯝ ꯄꯥꯝꯕꯅꯦ ꯑꯁ ꯅꯨꯡꯇꯤꯒꯤ ꯆꯥ ꯅꯨꯡꯇꯤꯒꯤ ꯆꯥꯁꯨ ꯌꯥꯝꯅꯤ ꯃꯥꯗꯤ ꯑꯩꯅ ꯑꯩꯅꯗꯤ ꯌꯥꯝ ꯇꯣꯏꯅ ꯆꯥꯏꯔꯗꯤ ꯀꯩꯅꯣ ꯃꯅꯝꯗꯣ ꯏꯟꯁꯥꯡ ꯀꯩꯀꯩꯅꯣ ꯃꯔꯣꯏ ꯃꯔꯥꯡ ꯍꯥꯞꯄꯁꯨꯩ ꯑꯗꯣ ꯑꯗꯨꯝ ꯁꯦꯝꯕꯒꯤ ꯃꯅꯥꯝꯗ ꯑꯗꯨꯝ ꯅꯝꯃꯛꯄꯗꯨꯒꯤ ꯇꯟꯕ ꯍꯥꯏꯗꯤ ꯇꯣꯏꯅ ꯆꯥꯅꯤꯡꯕ ꯑꯗꯣ ꯁꯥꯕꯨꯗꯤ ꯑꯗꯨꯝ ꯇꯣꯏꯅ ꯃꯖꯥꯕ ꯌꯥ
ꯃꯥꯅꯦ ꯍꯥꯃꯦꯡ ꯆꯥꯕ ꯒꯣꯠ ꯖꯤ ꯑꯣ ꯑꯦ ꯇꯤ ꯑꯣ ꯑꯩꯗꯤ ꯆꯥꯗꯦ
ꯆꯥꯕꯨꯗꯤ ꯆꯥꯕ ꯌꯥꯏꯗꯣ ꯃꯅꯝꯗꯣ ꯇꯜꯂꯦ ꯃꯅ ꯂꯩꯔꯤꯗꯤ ꯄꯥꯛꯇꯤ ꯆꯥꯗꯦ
ꯃꯝꯗꯅꯤ ꯑꯩ ꯍꯥꯏꯁꯦ ꯍꯩꯇ ꯅꯍꯥꯟ ꯑꯩ ꯈꯨꯟꯗ ꯂꯩꯕ ꯑꯗꯨꯝ ꯆꯥꯏꯕꯀꯣ ꯍ ꯆꯥꯕꯒ ꯑꯣꯛꯊꯔꯦꯅꯦ ꯃꯅꯝꯗ ꯍꯩꯅꯗꯕꯒꯤ
ꯎꯝ ꯍꯣꯏ ꯑꯩꯁꯨꯅꯦ ꯅꯍꯥꯟ ꯆꯥꯏ ꯀꯣꯛꯊꯕꯅꯦ ꯑꯗꯨꯒꯤ ꯄꯥꯛ ꯆꯥꯅꯤꯡꯗꯦ ꯃꯅꯝ ꯂꯩꯕ ꯌꯥꯎꯋꯦ ꯂꯩꯗꯕ ꯁꯪꯒꯣꯝ ꯃꯅꯝ ꯅꯠꯇꯦ ꯃꯥꯒꯤꯗꯣ
ꯁ
ꯊꯤꯕ ꯑꯃ ꯂꯩꯕꯅꯤ
ꯎꯝ ꯃꯥꯅꯝ ꯑꯃꯥ ꯎꯝ
ꯈꯪꯗ꯭ꯔꯦ ꯍꯟꯗꯛ ꯄꯨꯟꯁꯤꯁꯦ ꯀꯪ ꯀꯪꯈ꯭ꯔꯦ
ꯍꯧꯗꯣꯡ ꯆꯥꯕ꯭ꯔꯥ
ꯑꯥ
ꯍꯧꯗꫭꯡ
ꯑꯗꯣꯅꯤ ꯑꯩ ꯐꯦꯕꯋꯥꯔꯤꯅꯤ ꯀꯩꯅꯩꯅꯣ
ꯑꯁ ꯇꯦ ꯎꯗ ꯍꯧꯗꯤ
ꯑꯩ ꯀꯩꯅꯣꯗ ꯂꯩꯕ ꯃꯇꯝꯗ ꯃꯉꯥ ꯇꯔꯨꯛ ꯁꯨꯔꯦ ꯆꯥꯕ